ꯍꯥ
ꯍꯜꯂꯣ
ꯇꯥꯕ꯭ꯔꯣ
ꯍꯜꯂꯣ
ꯑꯥ ꯍꯜꯂꯣ
ꯍꯣꯏ
ꯍꯜꯂꯣ
ꯇꯥꯕ꯭ꯔꯣ
ꯎꯝ ꯇꯥꯏꯌꯦ ꯅꯪꯗꯤ ꯇꯥꯗꯦ
ꯇꯥꯏ ꯑꯗꯨ ꯀꯩꯅꯣ ꯌꯥꯝ ꯀꯟꯅ ꯇꯥꯗꯦ
ꯉꯥꯏꯍꯥꯛ ꯂꯩꯔꯒ ꯀꯩꯅꯣ ꯇꯧꯔꯛꯑꯅꯤ
ꯍꯣꯏ
ꯀꯩ ꯇꯧꯒꯦ ꯅꯪꯗꯤ ꯍꯧꯖꯤꯛ
ꯍꯤꯞꯄꯒ ꯂꯩꯌꯦ
ꯅꯣꯏꯔꯣꯝꯗꯤ ꯅꯣꯡ ꯆꯨꯕꯔꯣ
ꯅꯣꯡ ꯉꯁꯥꯏ ꯆꯨꯕꯅꯦ ꯑꯗꯨꯗꯣ ꯉꯁꯤꯗꯤ ꯀꯩꯅꯣ ꯆꯨꯗꯦ ꯍꯧꯖꯤꯛꯇꯤ
ꯅꯣꯏꯗꯗꯤ
ꯑꯩꯈꯣꯏꯁꯦ ꯆꯨꯒꯦ ꯁꯤ ꯍꯧꯔꯦ ꯈꯤꯇꯪ ꯈꯤꯇꯪ ꯇꯞꯅ
ꯑꯣ ꯃꯝꯕꯗꯤ ꯃꯝꯃꯦ ꯑꯗꯣ ꯑꯃꯨꯛ ꯂꯥꯛꯈꯤꯗ꯭ꯔ ꯈꯪꯗꯦ
ꯎꯝ ꯑꯩꯈꯣꯏꯗꯤꯁꯦ ꯆꯨꯕ ꯍꯧꯈ꯭ꯔꯦ
ꯆꯨꯕ ꯍꯧꯔꯦ
ꯑꯣ ꯆꯨꯨꯕ ꯍꯧꯔꯦ
ꯃꯈꯣꯟ ꯀꯩꯅꯣ ꯇꯧꯋꯦ ꯍꯣꯏ ꯅꯪ ꯃꯄꯥꯟꯗ ꯂꯩꯕ꯭ꯔ ꯍꯥꯏꯗꯤ
ꯑꯥ ꯃꯄꯥꯟꯗ ꯂꯩꯇꯦ ꯃꯅꯨꯡꯗ ꯂꯩ
ꯑꯧ
ꯑꯌꯨꯛꯗꯤ ꯀꯩ ꯃꯊꯦꯜ ꯆꯥꯔꯝꯒꯦ
ꯀꯪꯁꯣꯏ ꯆꯥꯏꯌꯦ
ꯑꯥꯎ ꯌꯥꯝ ꯍꯥꯎꯅꯤꯍꯦ ꯆꯥꯗꯕ
ꯍꯥꯎꯗꯦ ꯅꯨꯡꯇꯤꯗꯤ ꯍꯥ
ꯀꯥꯡꯁꯣꯏꯁꯦ ꯆꯥꯗꯕ ꯀꯨꯏꯔꯦꯕ ꯑꯈꯣꯏꯗꯤ ꯑꯗꯨꯒꯤ
ꯀꯔꯤꯒꯤ ꯁꯥꯛ ꯈꯛꯇ ꯆꯕ꯭ꯔꯣ
ꯁꯥ ꯁꯥ ꯆꯥꯗꯦ ꯗꯥꯜ ꯅꯨꯡꯇꯤꯒꯤ ꯂꯦꯞꯇꯕꯤꯗ ꯗꯥꯜ ꯈꯛ ꯆꯥꯏꯕ ꯗꯥꯜ
ꯀꯔꯤꯒꯤ
ꯍꯣꯁꯇꯦꯜꯗ ꯂꯩꯕꯒꯤ
ꯑꯣ ꯆꯣꯠꯆꯤ ꯆꯥ ꯗꯨ ꯃꯄꯥꯟ ꯊꯣꯛꯑꯒ ꯀꯩꯅꯣ ꯗꯨꯝ ꯆꯥꯕ ꯌꯥꯏꯗꯅ ꯑꯍꯥꯎ ꯑꯍꯥꯎꯕ
ꯎꯝ ꯃꯄꯥꯟ ꯊꯣꯛꯀꯗꯧꯕꯗꯣ ꯑꯃꯨꯛ ꯇꯟꯕ ꯑꯗꯨꯒꯤ
ꯎꯄꯥꯏ ꯂꯩꯇꯕꯒꯤ ꯑꯗꯨꯝ ꯆꯥꯔꯦ
ꯍꯥ
ꯀꯩ ꯍꯥꯏꯅꯣ
ꯅꯪ ꯃꯈꯣꯟꯗꯣ ꯇꯥꯗꯦꯕ
ꯅꯪ ꯅꯪꯒꯤꯁꯨ ꯆꯞ ꯃꯥꯟꯅꯥꯏ ꯅꯣꯡ ꯇꯥꯕ ꯃꯈꯣꯟꯗꯣ ꯑꯗꯨ ꯍꯦꯜꯂ ꯇꯥꯔꯦ
ꯑꯥ
ꯀ꯭ꯂꯥꯁ ꯆꯠꯇ꯭ꯔꯦ ꯉꯁꯤꯗꯤ ꯅꯣꯏ
ꯍꯥ
ꯀ꯭ꯂꯥꯁ
ꯀ꯭ꯂꯥꯁꯔꯣ
ꯑꯦ ꯍꯧꯖꯤꯛ ꯀꯩꯅꯣ ꯆꯤꯀꯟ ꯁꯦꯝ ꯀꯥꯔꯦ
ꯑꯣ ꯉꯁꯤ ꯆꯠꯇ꯭ꯔꯕꯣ ꯍꯜꯂꯛꯄꯗꯣ
ꯑꯥ
ꯉꯁꯤ ꯆꯠꯇ꯭ꯔꯕꯣ ꯍꯥꯏꯕ
ꯆꯠꯇꯕ꯭ꯔꯣ ꯍꯥꯏꯗꯤ
ꯀ꯭ꯂꯥꯁꯁꯦ ꯀꯣꯂꯦꯖ ꯆꯠꯇ꯭ꯔꯕꯣ ꯍꯥꯏꯕꯅꯤ
ꯁꯤꯃꯤꯁꯇꯔ ꯑꯦꯛꯖꯥꯝ ꯊꯥꯏꯌꯦꯕꯀꯣ ꯑꯗꯣ ꯉꯁꯤ ꯊꯤꯌꯣꯔꯤꯗꯤ ꯂꯣꯏꯈ꯭ꯔꯦꯕ
ꯑꯠꯆꯥ ꯑꯠꯆꯥ
ꯑꯥ ꯄꯥꯛꯇꯤꯀꯜ ꯋꯥꯠꯂꯤ ꯗꯦꯠ ꯊꯥꯔꯇꯤꯗ ꯇꯧꯒꯗꯧꯕ ꯄꯥꯛꯇꯤꯀꯜꯅ ꯑꯃꯨꯛꯀ
ꯑꯣ ꯌꯥꯝ ꯐꯩ
ꯅꯪꯗꯤ ꯀꯩ ꯀ꯭ꯂꯥꯁ
ꯑꯥ ꯁꯣꯔꯤ ꯑꯩ ꯇꯝꯕ ꯂꯣꯏꯔꯦ
ꯌꯥꯝ ꯐꯔꯦ ꯅꯣꯏꯗꯤ ꯀꯣꯝꯊꯣꯛꯑꯅꯤ ꯑꯗꯨꯗꯤ
ꯑꯁ ꯀꯩ ꯀꯩꯗꯧꯁꯤꯔꯥ ꯈꯪꯗꯦ ꯅꯪ ꯁꯦꯀꯦꯟ ꯁꯦꯃꯤꯁꯇꯔ ꯍꯥꯏꯕꯀꯣ
ꯥ ꯑꯥ ꯁꯦꯀꯦꯟ ꯁꯦꯃꯤꯁꯇꯔ
ꯑꯥ ꯑꯗꯨꯗꯤ ꯑꯉꯥꯡ ꯑꯣꯏꯔꯝꯒꯅꯤꯀꯣ
ꯑꯩꯔꯣ
ꯎꯝ ꯆꯍꯤ ꯀꯌꯥ ꯁꯨꯔꯤꯒꯦ
ꯆꯍꯤꯁꯦ ꯅꯥꯏꯟꯇꯤꯟ
ꯑꯣ ꯑꯆꯥ ꯑꯆꯥ ꯑꯗꯦ ꯌꯥꯝ ꯑꯉꯥꯡꯅꯦ ꯑꯗꯨꯗꯤ
ꯑꯥ
ꯆꯤꯆꯦ ꯀꯥꯎꯀꯣ
ꯍꯣꯏ ꯍꯣꯏ ꯀꯧꯒꯦ ꯀꯧꯒꯦ
ꯐꯥꯒꯤ ꯇꯧꯕꯅꯤꯗ ꯁꯥꯏꯟꯁ ꯂꯧꯕ꯭ꯔꯣ ꯅꯠꯇ꯭ꯔꯒ ꯑꯥꯔꯠꯁ ꯂꯧꯕ꯭ꯔꯣ
ꯑꯩꯁꯦ ꯁꯥꯏꯟꯁ ꯏꯁꯇꯨꯗꯦꯟ ꯑꯣꯏꯕꯅꯦ
ꯁꯥꯏꯟꯁ ꯏꯁꯇꯨꯗꯦꯟ ꯑꯣꯏꯕꯅꯦ
ꯍꯧꯖꯤꯛꯅ ꯑꯥꯔꯠꯁꯁꯨ ꯂꯧꯗꯦ ꯁꯥꯏꯟꯁꯁꯨ ꯂꯧꯗꯦ ꯐꯥꯔꯃꯥꯁꯤ ꯂꯧꯋꯤ
ꯑꯣꯆꯣ ꯎ ꯄ꯭ꯔꯥꯏꯚꯦꯠꯇ
ꯍ ꯄ꯭ꯔꯥꯏꯚꯦꯠꯇ ꯇꯝꯃꯦ ꯑꯩꯗꯤ
ꯄ꯭ꯔꯥꯏꯚꯦꯠꯇ ꯇꯝꯕꯅꯦ ꯂꯝꯄꯥꯛꯇ ꯂꯩꯕ꯭ꯔꯥ
ꯎꯝ
ꯑꯠꯆꯥ
ꯀꯩꯅꯣ ꯒꯣꯕꯔꯃꯦꯟꯒꯤꯗꯣ ꯑꯦꯟꯇ꯭ꯔꯦꯟꯁ ꯊꯥꯕ ꯅꯪꯗ꯭ꯔꯦꯕ ꯑꯥ ꯃꯄꯥꯟꯗ ꯆꯠꯄꯒꯤꯀꯣ ꯑꯦꯠꯃꯤꯁꯟ ꯇꯧꯕꯒꯤ ꯑꯗꯨꯒ ꯈꯤꯇꯪ ꯕꯦꯔꯥ ꯀꯥꯔꯛꯄꯒꯤ ꯁꯣꯝꯗ ꯂꯥꯛꯄꯅꯦꯕ
ꯑꯣ ꯑꯆꯥ ꯑꯠꯆꯥ ꯑꯗꯣ ꯑꯗꯣꯏ ꯑꯗꯨ ꯂꯣꯏꯔꯒ ꯎ ꯑ ꯂꯥꯏꯁꯦꯟꯁꯇꯣ ꯁꯥꯔꯇꯤꯐꯤꯀꯦꯠ ꯅꯠꯇꯕ ꯂꯥꯏꯁꯦꯟꯁꯇꯣ ꯀꯃꯥꯏꯅ ꯂꯧꯔꯨꯅꯤ ꯅꯣꯏ ꯃꯣꯏꯅ
ꯑꯁꯤꯁꯦ ꯀꯩꯅꯣꯗ ꯑ ꯍꯣꯏ ꯃꯅꯤꯄꯨꯔꯒꯤ ꯐꯥꯔꯃꯥꯁꯤ ꯀꯥꯎꯟꯁꯤꯜ ꯂꯩꯕꯅꯦꯕ
ꯀꯥꯏꯗꯅꯣ
ꯈꯪꯗꯦ ꯃꯐꯝꯗꯤ ꯂꯩꯗꯤ ꯂꯩꯌꯦꯕꯀꯣ ꯃꯐꯝꯗꯤ ꯈꯪꯗꯦ ꯑꯗꯨꯗꯣ ꯑ ꯅꯪ ꯏꯟꯇꯔꯟꯒꯨꯝꯕ ꯂꯣꯏꯔꯀꯥꯟꯗ ꯏꯟꯇꯔꯁ꯭ꯌꯨ ꯇꯧꯔꯒ ꯂꯧꯒꯗꯧꯕꯅꯦꯕ ꯈꯪꯗꯦ ꯑ ꯑꯇꯣꯞꯄ ꯑꯃꯅꯗꯤ ꯂꯥꯏꯁꯦꯟꯁꯤꯡ ꯑꯦꯛꯖꯥꯝ ꯁꯦ ꯑꯃꯨꯛ ꯂꯩ ꯍꯥꯏꯌꯦ ꯃꯊꯪ ꯆꯍꯤꯗꯒꯤ ꯂꯩꯒꯗꯧꯕ ꯃꯥꯜꯂꯦ
ꯑꯗꯨ ꯂꯩꯇꯕꯅꯦ ꯀꯩꯅꯣ ꯒꯣꯕꯔꯃꯦꯟ ꯑꯗꯨꯝ ꯄꯤ ꯍꯥꯏꯌꯦ ꯑꯩ ꯒ꯭ꯌꯥꯟ ꯇꯥꯗꯦ ꯑꯁꯤꯒꯤꯁꯦ
ꯎꯝ ꯄꯤꯕꯅꯦ ꯄꯤꯗꯤ ꯄꯤꯕꯅꯦꯕꯀꯣ ꯑꯗꯨ
ꯍꯣꯏ
ꯃꯊꯪꯗꯗꯤꯀꯣ ꯃꯊꯪ ꯆꯍꯤꯗꯒꯤ ꯑ ꯀꯩꯅꯣ ꯑꯦꯛꯖꯤꯠ ꯑꯦꯛꯖꯤꯠ ꯑꯦꯟꯇ꯭ꯔꯦꯟꯁ ꯇꯦꯁ ꯍꯥꯏꯅ ꯅꯦꯁꯅꯦꯜ ꯑꯦꯛꯖꯤꯁ ꯇꯦꯁ ꯍꯥꯏꯅ ꯑꯃ ꯂꯩꯔꯛꯀꯅꯤꯕ ꯑꯗꯨ ꯄꯥꯁ ꯇꯧꯗ꯭ꯔꯗꯤ ꯂꯥꯏꯁꯦꯟꯁ ꯐꯪ ꯗꯕꯒꯨꯝ ꯇꯧꯕꯅꯦ ꯄꯤ ꯁꯤ ꯑꯥꯏ ꯌꯨꯖꯣꯜꯁꯦ ꯌꯥꯝ ꯆꯦꯟꯖ ꯇꯧꯈ꯭ꯔꯦꯕ ꯍꯟꯇꯛ ꯑ ꯗꯤꯁ ꯌꯔ ꯅꯍꯥꯟꯁꯨ ꯑꯩꯈꯣꯏ ꯑ ꯀꯩꯅꯣ ꯑ ꯔꯨꯜꯁꯗꯣ ꯍꯥꯏꯐꯦꯠꯇꯤ ꯄꯥꯕꯅꯦꯕ ꯑꯗꯨꯗ ꯃꯣꯏꯁꯨ ꯃꯁꯥꯅ ꯂꯥꯛꯑꯒꯁꯨ ꯁꯤꯗ ꯀꯣꯂꯦꯖꯇ ꯑ ꯑꯦꯟꯒꯣꯔꯦꯖꯃꯦꯟ ꯒꯨꯝꯕꯀꯣ ꯑꯗꯨ ꯄꯤꯕꯅꯦꯕ
ꯅꯪ ꯀꯩ ꯏꯟꯁꯇꯤꯇ꯭ꯌꯨꯠ ꯇ ꯇꯝꯕ꯭ꯔꯥ
ꯑꯦꯆ ꯑꯦꯟꯗ
ꯍꯥ
ꯑꯦꯁ ꯑꯦꯁ ꯑꯦꯟ ꯑꯦꯁ ꯑꯦꯟ ꯏꯟꯁꯇꯤꯇ꯭ꯌꯨꯠ
ꯑꯣ ꯑꯥꯏ ꯀꯩꯅꯣ ꯑ ꯑꯥꯏ ꯑꯦꯜ ꯗꯤ ꯑꯦꯁ ꯀꯩ ꯍꯥꯏꯕ꯭ꯔꯥ ꯀꯩꯅꯣ
ꯑꯣ ꯑꯥꯏ ꯑꯦꯜ ꯗꯤ ꯑꯦꯁ ꯔꯣ ꯑꯥ ꯈꯪꯉꯦ ꯈꯪꯉꯦ
ꯑꯗꯨ ꯑꯗꯨꯒꯤ ꯀꯩꯅꯣ ꯂꯩꯕ ꯅꯠꯇ꯭ꯔꯣ ꯁꯤ ꯑꯦꯁꯤꯌꯥꯟ ꯍꯣꯁꯄꯤꯇꯥꯜꯁꯦ
ꯂꯩꯗꯤ ꯂꯩꯔꯝꯅꯤ ꯈꯪꯗꯦ ꯑꯩꯗꯤ ꯍꯥꯏꯕꯗꯤ
ꯃꯣꯏ ꯀꯣꯂꯦꯖꯀꯤ ꯀꯩꯅꯣꯗꯣ ꯂꯝꯕꯤꯒꯨꯝꯕ ꯃꯣꯏ ꯊꯦꯠꯄꯗꯣ ꯑꯗꯨꯈꯛ ꯎꯋꯦꯕ
ꯅꯣꯏꯒꯤꯗꯣ ꯏ ꯑ ꯀꯣꯂꯦꯖ ꯅꯠ ꯅꯠꯇꯅ ꯍꯣꯁꯄꯤꯇꯥꯜ ꯅꯠꯇ꯭ꯔꯕꯣ
ꯍꯣꯁꯄꯤꯇꯥꯜ ꯅꯠꯇꯦ ꯀꯣꯂꯦꯖꯅꯦ
ꯖꯁ ꯏꯟꯁꯇ꯭ꯌꯨꯠ
ꯑ ꯖꯁ ꯏꯟꯁꯇ꯭ꯌꯨꯠ
ꯎꯝ ꯑꯩꯁ ꯑꯩꯁꯨ ꯇꯧꯕꯅꯦꯕ
ꯕꯤ ꯗꯤꯒ꯭ꯔꯤꯒꯤꯔꯣ
ꯕꯆꯦꯂꯔꯅꯦ ꯐꯥꯔ ꯐꯥꯔꯃꯥꯁꯤꯗꯤ ꯅꯠꯇꯕꯀꯣ ꯑꯥ ꯏꯟꯗꯁꯇ꯭ꯔꯤꯗ ꯇꯧ ꯀꯩꯅꯣ ꯇꯧꯕꯗꯣ ꯈꯪꯕ꯭ꯔꯥ
ꯏꯟꯗꯁꯇ꯭ꯔꯤꯗ ꯀꯩꯀꯩ ꯇꯧꯕ
ꯏꯟꯗꯁꯇ꯭ꯔꯤꯗ ꯍꯤꯗꯥꯛ ꯁꯦꯝꯅꯤꯡꯉꯥꯏꯀꯣ
ꯑꯣ
ꯍꯨꯠ ꯑꯗꯨꯗ ꯀꯩꯅꯣ ꯏꯟꯇꯥꯏꯝꯁꯤꯞꯄꯨꯗꯤ ꯀꯩꯅꯣꯗ ꯆꯠꯂꯦ ꯖꯤꯅꯤꯝꯁꯇ ꯆꯠꯂꯦ
ꯑꯣ ꯑꯣ
ꯂꯩꯁꯦꯟꯁꯀꯤ ꯀꯩꯅꯣꯗꯣ ꯐꯔꯛ ꯇꯥꯕ ꯐꯥꯔꯃꯥꯁꯤꯁ ꯅꯠꯇꯕꯒꯤꯀꯣ
ꯀꯔꯤꯒꯤ ꯀꯔꯝꯕ ꯑꯣꯏ ꯑꯣꯏꯗꯣꯏꯖꯥꯠꯅꯣ ꯗꯤ
ꯑꯩꯖꯦ ꯏꯟꯗꯁꯇ꯭ꯔꯤꯒꯨꯝꯕꯀꯣ ꯏꯟꯗꯁ ꯇ꯭ꯔꯤꯒꯨꯝꯕꯗꯤ ꯑꯗꯨꯝ ꯊꯕꯛ ꯇꯧꯕ ꯌꯥꯏꯌꯦꯕ ꯑꯗꯨ ꯐꯥꯔꯃꯥꯁꯤꯁꯗꯣ ꯑꯩꯅ ꯑꯥ ꯏꯁꯥꯒꯤ ꯍꯥꯏꯕ ꯇꯥꯔꯦ ꯑꯗꯨ ꯐꯝꯕ ꯌꯥꯗꯕ ꯑꯗꯨꯒꯤꯅꯦ
ꯂꯥꯏꯁꯦꯟꯁꯁꯦ ꯗꯤꯄ꯭ꯂꯣꯃꯥꯒ ꯕꯦꯆꯂꯣꯔ ꯈꯛꯇ ꯄꯤꯕꯅꯦꯕ ꯑꯇꯣꯞꯄꯗꯗꯤ ꯄꯤꯗꯦꯕ ꯑꯗꯨꯒꯤ ꯑꯣꯏꯔꯝꯅꯤ
ꯗꯤꯄ꯭ꯂꯣꯃꯥ ꯈꯛꯀꯤ ꯄꯤꯕꯅꯤ ꯍꯥꯏꯕ꯭ꯔꯣ
ꯗꯤꯄ꯭ꯂꯣꯃꯥꯒ ꯕꯦꯆꯤꯂꯔ ꯗꯤꯒ꯭ꯔꯤꯒꯤ ꯄꯤꯕꯅꯦꯕ
ꯍꯣꯏ
ꯗꯤꯄ꯭ꯂꯣꯃꯥꯅ ꯆꯍꯤ ꯑꯅꯤꯅꯦꯕꯀꯣ
ꯍꯣꯏ
ꯎꯝ ꯃꯣꯏꯗꯁꯨ ꯄꯤꯕꯅꯦ ꯑꯗꯨ ꯑꯣꯏꯔꯁꯨ ꯂꯥꯏꯁꯦꯟꯁꯤꯡ ꯄꯋꯥꯔꯁꯦ ꯈꯦꯠꯗꯤ ꯈꯦꯠꯅꯕꯅꯦ
ꯈꯦꯠꯅꯕꯅꯦ ꯍꯣꯏ ꯑꯩꯈꯣꯏ ꯑꯩꯈꯣꯏ ꯄ꯭ꯔꯥꯏꯚꯦꯠ ꯑꯗꯨꯝ ꯇꯧꯕ ꯌꯥꯔꯅꯤ ꯂꯥꯏꯁꯦꯟꯁ ꯂꯩꯔꯗꯤ
ꯎꯝ
ꯑꯩꯈꯣꯏꯅ ꯀꯩꯅꯣ ꯗꯨꯀꯥꯟ ꯐꯝꯗ꯭ꯔꯁꯨ ꯑꯗꯨꯝ ꯃꯤ ꯑꯇꯣꯞꯄ ꯇꯧꯕ ꯌꯥꯏꯅꯤꯕ
ꯎꯝ ꯑꯗꯨꯗꯣ ꯑ ꯃꯊꯪ ꯆꯍꯤꯗꯒꯤ ꯌꯥꯔꯔꯣꯏ ꯍꯥꯏꯕꯅꯤ ꯃꯣꯏ ꯔꯦꯖꯤꯁꯇ꯭ꯔꯦꯁꯟꯗꯣ ꯂꯥꯏꯁꯦꯟꯁꯇꯣ ꯀꯛ ꯀꯅꯤ ꯍꯥꯏꯕꯅꯤ ꯑꯗꯣ
ꯑꯣ ꯑꯆꯥ ꯆꯥ ꯆꯥ
ꯍꯧꯖꯤꯛꯁꯦ ꯌꯥꯟ ꯌꯥꯝ ꯆꯦꯟꯖ ꯇꯧꯈ꯭ꯔꯦꯕ ꯍꯥꯏꯕꯗꯤ ꯑꯩꯈꯣꯏ ꯇꯝꯕꯁꯤꯡꯁꯦ
ꯍꯣꯏ
ꯑꯣꯄꯣꯔꯆꯨꯅꯤꯇꯤꯁꯦ ꯌꯥꯝ ꯐꯪꯗꯦꯕ ꯍꯥꯏꯕꯗꯤ ꯁꯤꯒꯨꯝꯕꯁꯦ ꯌꯥꯝꯃꯟꯕꯒꯤꯀꯣ ꯁꯣꯁꯥꯏꯇꯤꯗ
ꯍꯣꯏ ꯍꯣꯏ
ꯍꯧꯖꯤꯛ ꯑꯈꯣꯏꯅ ꯑꯦꯝꯃꯥꯔꯒꯨꯝꯕ ꯍꯥꯏꯕꯁꯦ ꯃꯦꯗꯤꯀꯦꯜ ꯔꯤꯄ꯭ꯔꯖꯦꯟꯇꯦꯇꯤꯞ ꯃꯣꯏ ꯃꯁꯥꯅ ꯂꯥꯏꯁꯦꯟꯁ ꯀꯩꯀꯥ ꯂꯥꯏꯔꯤꯛ ꯇꯝꯗꯕꯤꯗ ꯑꯗꯨꯝ ꯇꯧꯕꯗꯣ
ꯍꯣꯏ
ꯃꯔꯛꯇꯗꯤ ꯃꯣꯏ ꯑꯦꯟꯀꯔꯦꯖꯃꯦꯟꯒꯨꯝꯕ ꯄꯤꯕ ꯑꯗꯨꯒ ꯃꯣꯏ ꯃꯦꯗꯤꯀꯥꯃꯦꯟꯒꯨꯝꯕ ꯄꯤꯕ ꯑꯗꯨꯒ ꯗꯣꯁꯦꯒꯨꯝꯕ ꯄꯤꯕꯗꯣ ꯑꯥ ꯈꯤꯇꯪ ꯈꯪꯉꯦ ꯍꯥꯏꯔꯁꯨ ꯇꯪ ꯂꯩꯇꯦꯅ
ꯃꯥꯅꯦ
ꯑꯗꯨꯒꯤ ꯑꯗꯨ ꯃꯇꯥꯡꯗ ꯑꯥ ꯀꯛꯀꯅꯤ ꯍꯥꯏꯕꯅꯤ ꯂꯥꯏꯁꯦꯟꯁꯀꯨꯝꯕꯁꯦ ꯑꯗꯨꯒ ꯇꯨ ꯌꯔꯁ ꯏꯟ ꯖꯦꯜ ꯗꯨꯒꯥ ꯐꯥꯏꯟꯁꯨ ꯂꯩꯕꯅꯦ
ꯇꯨ ꯏꯌꯔꯁ ꯀꯩ ꯍꯥꯏꯕ
ꯇꯨ ꯌꯔꯁꯁꯦ ꯖꯦꯜꯗ ꯂꯩꯒꯗꯧꯕ
ꯍꯥ ꯈꯪꯗꯦꯗ
ꯎꯝ ꯌꯥꯝ ꯆꯦꯟꯖ ꯇꯧꯈ꯭ꯔꯦ ꯁꯤ ꯀꯩꯅꯣ ꯑꯥ ꯐꯥꯔꯃꯥꯁꯤꯇꯤꯀꯦꯜꯒꯤ ꯃꯇꯥꯡ ꯑꯁꯦ
ꯑꯥ ꯑꯗꯨ ꯔꯨꯜꯁ ꯀꯩꯀꯥ ꯅꯤꯌꯣꯝ ꯀꯩꯀꯥꯗꯣ ꯅꯪ ꯀꯃꯥꯏꯅ ꯀꯩ ꯈꯪꯕ꯭ꯔꯥ ꯃꯣꯏꯅ ꯍꯥꯏꯕ꯭ꯔꯥ ꯅꯠꯇ꯭ꯔꯒ
ꯑꯁꯤꯁꯦ ꯃꯣꯏ ꯄꯤ ꯁꯤ ꯑꯥꯏ ꯋꯦꯕꯁꯥꯏꯠ ꯂꯩꯕꯅꯦꯕꯀꯣ ꯐꯥꯔꯃꯥꯁꯤ ꯀꯥꯎꯟꯁꯤꯜ ꯑꯣꯐ ꯏꯟꯗꯤꯌꯥꯗ
ꯍꯣꯏ
ꯑꯗꯨꯗꯣ ꯑꯗꯨꯗ ꯍꯥꯏꯐꯦꯠ ꯄꯥꯕꯅꯦꯕ ꯑꯗꯨꯒ ꯃꯣꯏ ꯃꯁꯥꯅ ꯁꯨ ꯂꯥꯛꯑꯦꯕ ꯑꯩꯈꯣꯏ ꯀꯣꯂꯦꯖꯁꯤꯗ
ꯍꯥ ꯑꯣ
ꯑꯗꯨꯒ ꯃꯣꯏꯅꯁꯨ ꯍꯥꯏꯕꯀꯣ ꯑꯗꯨꯒ ꯃꯣꯏꯅ ꯏꯕꯒ ꯃꯣꯏꯅ ꯍꯥꯏꯕꯗꯣ ꯌꯥꯝ ꯑꯦꯀ꯭ꯌꯨꯔꯦꯠ ꯑꯣꯏꯕ ꯑꯗꯨꯒꯤ ꯊꯥꯖꯩ ꯊꯥꯖꯕ ꯂꯩꯌꯦꯕ
ꯒ꯭ꯌꯥꯟ ꯇꯥꯗ꯭ꯔꯦ ꯑꯩꯁꯦ
ꯎꯝ ꯍꯧꯖꯤꯛ
ꯏꯟꯇꯔꯕꯨꯗꯤ ꯑꯗꯨꯝ ꯆꯠꯄꯅꯦꯀꯣ ꯑꯩꯁꯦ ꯀꯩꯅꯣꯗ ꯖꯦꯅꯤꯝꯁꯇ ꯍꯣꯏ
ꯈꯪꯗꯦꯅꯦ ꯅꯪ ꯀꯔꯤ ꯇꯝꯕ꯭ꯔꯣ ꯍꯥꯏꯕꯗꯤ ꯏꯟꯗꯁꯇ꯭ꯔꯤꯗꯤ ꯈꯛ ꯗ ꯊꯕꯛ ꯇꯧꯕꯗꯤ ꯍꯥꯏꯕꯨꯗꯤ ꯈꯪꯉꯦꯕꯀꯣ
ꯑꯥ
ꯑꯗꯨ ꯗꯥꯏꯔꯦꯛ ꯃꯃꯤꯡꯗꯣ ꯂꯩꯕ꯭ꯔꯣ
ꯐꯥꯔꯃꯥꯆꯨꯇꯤꯀꯦꯜ ꯏꯟꯗꯁꯇ꯭ꯔꯤ ꯍꯥꯏꯕꯅꯦ
ꯑꯣ ꯇꯥꯗꯤ ꯇꯥꯗ꯭ꯔꯤꯅꯦ
ꯍꯣꯏ ꯁꯤ ꯀꯩꯅꯣꯗ ꯃꯅꯤꯄꯨꯔꯗ ꯑꯃꯈꯛ ꯂꯩꯌꯦ ꯑꯗꯨꯒꯤꯅꯦ ꯇꯝꯐꯝ ꯑꯃꯈꯠꯂꯛ ꯂꯌꯦ ꯃꯥꯁꯇꯔꯁꯨ ꯇꯝꯕ ꯌꯥꯗꯦ ꯁꯤꯗꯗꯤ ꯃꯥꯁꯇꯥꯔ ꯇꯧꯅꯤꯡꯉꯗꯤ ꯃꯄꯥꯟ ꯑꯥꯗ ꯖꯔꯃꯅꯤ ꯀꯩꯀꯥꯗ ꯂꯩ ꯍꯥꯏꯕꯅꯤ
ꯈꯪꯗꯦ ꯂꯥꯏꯁꯦꯟꯁꯄꯨꯗꯤ ꯑꯗꯨꯝ ꯂꯧꯕ ꯆꯥꯟꯁ ꯂꯩ ꯍꯥꯏꯕꯀꯣ ꯃꯣꯏꯅ ꯑꯗꯣ ꯑꯩꯈꯣꯏꯅ ꯐꯪꯉꯁꯨ ꯑꯦꯟꯇꯤꯕꯥꯌꯣꯇꯤꯛ ꯀꯩꯀꯥ ꯌꯣꯟ ꯌꯣꯟꯕꯗꯣ ꯌꯥꯗꯦ ꯍꯥꯏꯕ ꯑꯗꯨ ꯑꯦꯟꯇꯤꯕꯥꯌꯣꯇꯤꯛ ꯀꯩꯅꯣ ꯌꯣꯟꯗ꯭ꯔꯗꯤ ꯄ꯭ꯔꯣꯐꯤꯠ ꯑꯝꯇꯁꯨ ꯂꯩꯇꯦꯗꯅ
ꯎꯝ
ꯑꯦꯟꯇꯤꯕꯥꯏꯌꯣꯇꯤꯛꯅꯦꯅꯕ ꯀꯝꯄꯜꯁꯔꯤ ꯑꯣꯏꯕꯗꯣ ꯑꯗꯨꯅꯦꯕ ꯅꯣꯏꯁꯨ ꯀꯩꯅꯣ ꯐꯥꯔꯃꯥꯁꯤꯁ ꯏꯟꯇꯔꯟꯁꯤꯞꯁꯦ ꯑꯗꯨꯝ ꯀꯩꯅꯣꯗ ꯂꯥꯛꯄꯅꯦ ꯀꯤꯗꯅꯤꯝꯇ ꯑꯗꯨꯝ ꯂꯥꯛꯄꯅꯦ